ꯍꯦꯂꯣ
ꯍꯦꯂꯣ
ꯒꯠꯇ꯭ꯔꯤꯕꯣ
ꯍꯧꯒꯠꯇ꯭ꯔꯤꯑꯌꯦ
ꯇꯩꯁ ꯊꯦꯡꯉ ꯍꯩ
ꯍꯜꯂꯤꯒꯦ
ꯅꯨꯃꯤꯠ ꯑꯥ ꯇꯥꯔꯦ
ꯑ
ꯅꯨꯃꯤꯠ ꯑꯥ ꯇꯥꯔꯦꯍꯦ
ꯇꯥꯗꯍꯦ
ꯎ ꯊꯦꯡꯉꯦ ꯊꯦꯡꯉꯦ ꯍꯒꯂꯣ ꯅꯨꯄꯤꯁꯤꯡꯅ ꯑꯗꯨꯃꯥꯏꯅ ꯇꯨꯝꯔꯗꯤ ꯌꯥꯔꯔꯣꯏ
ꯑ ꯇꯨꯝꯕ ꯍꯧꯒꯠꯂꯕꯅꯤꯅꯦ ꯋꯥ ꯉꯥꯡꯉꯁꯦ
ꯑ ꯑꯗꯣ ꯐꯃꯨꯡꯗ ꯂꯦꯞꯄꯒ ꯂꯩꯕ ꯑꯁ
ꯇꯨꯝꯕ ꯍꯧꯒꯠꯄꯒꯤ ꯉꯥꯛ ꯄꯣꯊꯥꯕ ꯇꯨꯝꯃꯨꯕꯒꯤ
ꯑꯁ ꯏꯪꯖꯤꯟ ꯏꯁꯇꯥꯔꯠ ꯇꯧꯕ ꯍꯥꯏꯗꯨꯅꯦꯕ
ꯔꯦꯁ ꯇꯧꯅꯦꯕ
ꯍꯤ
ꯇꯝꯕꯗꯣ ꯋꯥꯏꯗꯅ ꯑꯗꯨꯒꯤ ꯔꯦꯁ ꯇꯧꯕꯅꯤ
ꯎꯝ ꯏꯟꯖꯤꯟ ꯁꯥꯒꯠꯄ ꯍꯥꯏꯇꯥꯔꯦ ꯍꯥꯏ
ꯎꯝ ꯈꯔ ꯍꯛꯆꯥꯡꯁꯦ ꯀꯩ ꯍꯥꯏꯅꯤ ꯔꯦꯁ ꯇꯧꯗ꯭ꯔꯒꯗꯤ ꯋꯥꯏꯗꯅ ꯇꯨꯝꯃꯨꯕꯒ
ꯍꯧꯒꯂ ꯍꯒꯂ ꯍꯒꯂꯒ ꯆꯣꯡꯕ ꯀꯩ ꯀꯅꯣ ꯑꯦꯛꯁꯔꯁꯥꯏꯁ ꯇꯧꯔ ꯀꯁꯨ ꯁꯥꯏ ꯁꯥꯏꯕ꯭ꯔꯥ ꯍꯤ ꯀꯁꯨ ꯁꯥꯏꯁꯨ ꯍꯛꯆꯥꯡ ꯌꯥꯝ ꯐꯩ ꯍꯥꯏꯕꯅꯤ
ꯈꯔ ꯐꯔꯗ꯭ꯔꯥ
ꯑ ꯇꯧꯔꯣ ꯑꯗꯨꯅ ꯅꯨꯃꯤꯠ ꯐꯖꯅ ꯀ ꯀꯩ ꯊꯕ ꯀ ꯀ ꯇꯧꯦ ꯂꯒ
ꯎꯝ
ꯑꯩꯈꯣꯏꯁꯨ ꯍꯧꯒꯠꯅꯤꯡꯉꯥꯏꯔꯤ ꯋꯥꯆꯞ ꯇꯧꯔꯔꯒ ꯍꯧꯖꯤꯛ ꯀꯛ ꯌꯦꯟꯁꯥꯡ ꯊꯣꯡꯁꯤꯔꯥ ꯀꯔꯤ ꯆꯥꯁꯤꯔꯥ ꯍꯜꯂꯒ ꯂꯩꯔꯤ ꯑꯩꯅ ꯈꯤꯇꯪ ꯉꯥꯡꯅꯤꯡꯉꯜꯂꯦꯀꯣ ꯅꯪ ꯑꯩ ꯑꯩꯁꯨ ꯊꯦꯡꯉꯦꯅꯦ ꯈꯟ ꯈꯟꯗ
ꯑꯩꯁꯨ ꯉꯥꯏꯍꯥꯛꯇꯤ ꯑꯣꯏꯔꯦꯅ ꯐꯣꯟ ꯌꯦꯡꯉ ꯂꯩꯕꯅꯦ
ꯑꯥ ꯑꯩ ꯑꯗꯨ ꯑꯣꯏꯔꯁꯨ ꯑꯩꯗꯤ ꯋꯥꯆꯞ ꯇꯧꯔ ꯂꯣꯏꯔꯦꯗꯅ ꯑꯗꯨꯗꯤ ꯇꯧꯗ꯭ꯔꯤꯑꯕ ꯅꯪ ꯐꯪꯐꯝꯣꯡꯗ ꯂꯩꯔꯤꯑꯕ ꯑꯁ ꯑꯩ ꯈꯤꯇꯪ ꯉꯜꯂꯤ
ꯑꯩ ꯉꯁꯥꯏꯅ ꯍꯧꯒꯠꯂꯝꯃꯗꯤ ꯌꯥꯕꯅꯤꯀꯣ ꯅꯉꯣꯟꯗ ꯌꯦꯡꯒꯗꯕꯅꯤ
ꯀ ꯀꯥꯗꯒꯤ ꯌꯦꯅꯤ ꯆꯣ
ꯑꯩ ꯑꯁ ꯃꯥꯁꯨ ꯍꯧꯒꯠꯇ꯭ꯔꯤ ꯑꯩꯁꯨ ꯑꯩꯁꯨ ꯍꯧꯒꯠꯂꯣꯏꯔ ꯍꯥꯏꯔꯒ ꯂꯩꯌꯦ ꯇꯔꯅꯦ
ꯍꯣꯏ ꯑꯗꯨꯃꯥꯏꯅ ꯂꯩꯊꯣꯛꯄꯤꯕꯅꯤꯗ ꯑꯩꯅ
ꯍꯥꯏ ꯑꯗꯨꯝ ꯈꯤꯇꯪ ꯑꯣꯏꯔꯁꯨ ꯇꯦꯟꯕ ꯍꯥꯏꯁꯦ ꯑꯁ ꯑꯦꯍꯦ ꯎꯝ
ꯑꯩꯁꯨ ꯈꯤꯇꯪ ꯋꯥꯠꯄꯁꯦ ꯅꯨꯡꯉꯥꯏꯖꯩ
ꯎ ꯑꯩꯁꯦ ꯎ ꯉꯁꯤꯁꯦ ꯍꯔꯥꯎꯔꯒ ꯂꯩꯌꯦꯅꯤꯅ ꯅꯨꯃꯤꯠꯁꯤꯦ ꯌꯥꯝ ꯐꯒꯗꯕ ꯃꯥꯜꯂꯦꯕ ꯑꯁꯤꯁꯦ ꯀꯣꯏꯕ ꯑꯣꯏꯅ ꯊꯣꯛꯁꯤꯔꯥ ꯈꯪꯗꯦ ꯋꯥꯈꯜ ꯍꯔꯥꯎꯔꯤꯉꯩꯗ
ꯆꯥꯁ
ꯎꯝ ꯑꯗꯨ ꯉꯁꯤ ꯀꯩꯀꯩ ꯆꯠꯂꯅꯤ ꯑꯗꯨꯝ ꯐꯃꯨꯡꯗ ꯂꯩꯔꯒꯦ ꯍꯥꯏꯔꯣ
ꯑꯥ ꯂꯩꯔꯒꯦ ꯑꯩꯈꯣꯏꯗꯤ ꯑꯩꯈꯣꯏꯗꯤ ꯀꯌꯥ ꯄꯥꯝꯖꯗꯦ ꯆꯠꯄꯁꯦ
ꯑꯦ ꯀꯣꯏꯕ ꯆꯠꯁꯤꯅ ꯊꯃꯨꯡꯗ ꯑꯗꯨꯝ ꯂꯩꯕꯗꯣ ꯇꯟꯗ꯭ꯔꯣ ꯉꯁꯤꯗꯤ ꯌꯥꯝ ꯁꯥꯒꯗꯕ ꯉꯁꯤꯁꯦ ꯌꯥꯝ ꯁꯥꯒꯗꯧ ꯃꯥꯟꯗꯦ
ꯃꯥꯟꯗꯕꯗꯅ ꯍꯦꯟꯅ ꯁꯥꯕꯅꯦ
ꯍꯥꯥ
ꯃꯥꯟꯗꯕ ꯅꯨꯃꯤꯠꯇꯨꯅ ꯍꯦꯟꯅ ꯁꯥꯕꯅꯦ
ꯑ ꯈꯪꯗꯦ ꯍꯣꯔꯦꯟꯕꯨꯗꯤ ꯌꯥꯝ ꯁꯥꯒꯠꯀꯗ꯭ꯔꯥ ꯈꯪꯗꯦ ꯍꯧꯖꯤꯛ ꯐꯥꯎꯕꯗꯤ ꯑꯗꯨꯝ ꯐꯔꯤ ꯀꯣꯏꯊꯣꯛꯁꯦ ꯀꯩꯅꯣ
ꯇꯂꯦ
ꯀꯩꯒꯤꯅꯣ
ꯑꯩꯈꯣꯏ ꯌꯥ ꯌꯥꯎꯗꯦ
ꯒ꯭ꯌꯥꯟ ꯇꯥꯕꯅꯤꯅꯀꯣ
ꯌꯥ ꯗꯦ ꯍꯥꯏꯔꯒ ꯑ ꯌꯥꯎꯗꯦ ꯒ꯭ꯌꯥꯟ ꯇꯥꯕꯅꯤ ꯀꯥꯏꯔꯒ ꯃꯐꯝ ꯈꯨꯗꯤꯡ ꯎꯕꯗꯣ
ꯎꯔꯣꯏ ꯎꯔꯣꯏ
ꯁꯤꯒꯨꯝꯗ ꯀꯣꯟꯁꯔꯠꯒꯨꯝꯕ ꯀꯤꯀꯦꯠ ꯑꯃ ꯑꯗꯨꯒꯨꯝꯕꯗ ꯃꯤ ꯈꯔꯗꯤ ꯆꯠꯁꯤ ꯆꯠꯁꯤ ꯑꯩ ꯆꯥꯅꯤꯡꯗꯦ ꯍꯥꯏꯔꯒ ꯂꯥꯁꯇ ꯄꯂꯥꯁꯀꯨꯝꯕ ꯀꯣꯔꯅꯔꯒꯨꯝꯕꯗ ꯂꯩꯔꯝꯕꯗꯣ ꯆꯠꯇꯦꯍꯦ ꯍꯥꯏꯒ ꯍꯥ ꯑꯗꯨꯃꯥꯏꯅ ꯇꯧꯔꯝꯅꯤꯀꯣ ꯉꯁꯤꯁꯦ ꯀꯩ ꯌꯦꯟꯁꯥꯡ ꯆꯥꯁꯤꯔꯥ ꯅꯣꯏꯗꯤ ꯆꯥꯛ ꯌꯦꯟꯁꯥꯡ ꯊꯣꯡꯕ ꯂꯩꯕ꯭ꯔꯣ ꯅꯠꯇ꯭ꯔꯒ ꯅꯪꯅ ꯊꯣꯡꯉꯗꯕ꯭ꯔꯣ ꯇꯥꯕꯔꯣ ꯇꯥꯕꯔꯣ ꯊꯅꯅꯥ ꯆꯥꯛ ꯏꯟꯁꯥꯡ ꯊꯣꯡꯗꯣꯢꯅꯣ ꯎꯝ ꯅꯪꯅ ꯊꯣꯡꯒꯗ꯭ꯔꯥ ꯅꯠꯇ꯭ꯔꯒ ꯅꯣꯏ ꯃꯃꯥ ꯃꯄꯥꯅ ꯊꯣꯡꯒꯗꯕ꯭ꯔꯥ ꯑꯩꯈꯣꯏꯗꯤ ꯃꯤ ꯊꯣꯡꯅꯤꯡꯉꯥꯏ ꯂꯩꯗꯕꯅꯤꯅ ꯑꯩꯈꯣꯏ ꯏꯁꯥ ꯏꯁꯥꯅ ꯍꯣꯠꯅꯖꯔꯤ ꯑꯗꯣ ꯉꯁꯤꯁꯦ ꯕꯖꯔ ꯊꯣꯛꯂꯒ ꯏꯟꯁꯥꯡ ꯅꯥꯄꯤ ꯀꯥꯡꯁꯣꯏ ꯀꯥꯡꯁꯣꯏ ꯊꯣꯡꯅꯤꯡꯉꯥꯏ ꯂꯩꯕ ꯆꯠꯁꯤꯔꯥ ꯈꯪꯗꯦ